ꯍꯜꯂꯣ
ꯇꯥꯕ꯭ꯔꯣ ꯑꯥ ꯇꯥꯕꯔꯣ
ꯍꯗ ꯑꯁ ꯀꯔꯤ
ꯅꯦꯠꯋꯥꯛ ꯅꯨꯡꯉꯥꯏꯇꯕ꯭ꯔꯣ
ꯀꯩꯗꯧꯔꯤꯒꯦ ꯍꯣꯏ
ꯇꯥꯕ꯭ꯔꯅꯦ
ꯑꯩꯒꯤ
ꯑꯦ ꯅꯪꯕꯣ
ꯑꯩꯒꯤ ꯀꯩꯅꯣ ꯇꯧꯔꯦ ꯈꯣꯟ ꯈꯣꯟ ꯐꯖꯅ ꯐꯪꯗꯦ
ꯑꯣ ꯑꯩꯒꯤꯔꯣ
ꯅꯇꯦ ꯑꯩ ꯑꯩꯒꯤꯀꯣ ꯈꯔ ꯀꯩꯅꯣ ꯇꯧꯕ ꯅꯨꯡꯉꯥꯏꯗꯕꯖꯤꯛ ꯍꯧꯖꯤꯛꯀꯤ ꯇꯥꯈ꯭ꯔꯦ ꯑꯃꯨꯛ
ꯑꯣ
ꯎ
ꯇꯥꯛꯂꯤ ꯆꯥꯔꯕ꯭ꯔꯣ
ꯆꯥꯛ ꯆꯥꯛ ꯆꯥꯈ꯭ꯔꯦ
ꯑ ꯌꯨꯝꯗꯅꯦ ꯌꯨꯝꯗꯅꯦ ꯍꯣꯏꯅꯦ ꯍꯣꯏꯅꯦ
ꯍꯣ ꯍꯣ
ꯎꯝ
ꯑꯁ ꯑꯩ ꯑꯩꯁꯨ ꯌꯨꯝꯗꯅꯤꯗ
ꯅꯪꯒꯤ ꯅꯪꯒꯤ ꯈꯣꯟꯖꯦꯜꯗꯣ ꯈꯔ ꯊꯨꯃꯜꯂꯦ ꯀꯔꯤꯅꯣ ꯇꯞꯅ ꯍꯥꯏꯌꯨꯅꯦ
ꯑꯩꯁꯦ ꯋꯥꯁꯤ ꯊꯨꯅ ꯉꯥꯡꯕꯀꯣ ꯇꯞꯅ ꯉꯥꯡꯕ ꯉꯥꯡ ꯉꯥꯡ ꯉꯥꯡꯗꯪ ꯉꯥꯡꯗꯕ
ꯋꯥ ꯍꯥꯏꯗꯤꯉꯩ ꯂꯩꯔꯨꯅꯦ ꯅꯪꯒꯤ ꯋꯥꯁꯦ ꯊꯨꯃꯟꯕꯒꯤ
ꯎꯍꯨ ꯎꯍꯨ ꯅꯪꯅ ꯈꯣꯝꯂꯣꯏꯔꯦ ꯀꯩꯅꯣ ꯑꯩꯅ ꯉꯥꯡꯂꯛꯄꯗꯣ
ꯑꯩꯗꯤ ꯇꯞꯅ ꯈꯨꯝꯂꯛꯀꯅꯤ ꯑꯗꯣ ꯅꯪꯅ ꯍꯥꯏꯕꯗꯤ ꯑꯃ ꯑꯅꯤ ꯑꯗꯨꯝ ꯍꯥꯏꯔꯛꯀꯅꯤ
ꯑꯩꯁꯦ ꯈꯔ ꯊꯨꯕꯕꯨ
ꯑꯣ ꯊꯕꯛꯇꯁꯨ ꯊꯨꯅ ꯇꯧꯕ꯭ꯔꯅꯦ
ꯍꯣꯏ ꯑꯌꯥꯝꯕ ꯃꯇꯝꯝꯗ
ꯋꯥ ꯉꯥꯡꯕꯒꯨꯝꯅ ꯊꯨꯅ ꯇꯧꯔꯣ ꯑꯗꯨꯗꯤ
ꯌꯨꯝꯗꯁꯨ ꯋꯥ ꯊꯨꯅ ꯉꯥꯡꯉꯦ ꯃꯤ ꯃꯤꯒꯤ ꯍꯩꯅꯕꯤꯅꯤ
ꯎꯝ ꯑꯥ ꯑꯩ ꯋꯥ ꯊꯨꯅ ꯉꯪꯕ ꯅꯨꯄꯥ ꯑꯃ ꯊꯦꯡꯅꯩꯀꯣ ꯂꯝꯕꯤꯗꯀꯣ ꯃꯥꯅ ꯑꯩꯉꯣꯟꯗ ꯀꯩꯅꯣ ꯍꯪꯗꯛꯄ ꯑꯩꯗꯣ ꯃꯥꯅ ꯍꯥꯏꯕꯗꯣ ꯑꯩ ꯒ꯭ꯌꯥꯟ ꯇꯥꯗ꯭ꯔꯦꯕ
ꯑꯥꯎ
ꯑꯗꯨꯗ ꯑꯩꯅ ꯀꯔꯤꯅꯣ ꯀꯔꯤꯅꯣ ꯑꯃꯨꯛꯀ ꯍꯥꯏꯔꯕ ꯑꯗꯨ ꯃꯥꯗꯣ ꯆꯟꯕ ꯃꯥꯜꯂꯦ ꯑꯗꯨꯗ ꯇꯣꯛꯈ꯭ꯔꯤꯅꯦ ꯅꯪꯅꯤ ꯃꯅꯦ
ꯑꯩ ꯑꯃꯨꯛ ꯇꯞꯅ ꯉꯥꯡꯈ꯭ꯔꯒꯦꯗ ꯑꯗꯨꯗꯤ
ꯅꯪꯒꯤꯗꯤ ꯈꯔ ꯒ꯭ꯌꯥꯟ ꯇꯥꯅꯤꯡꯉꯥꯏ ꯂꯩꯗ ꯅꯪꯉꯣꯟꯗꯒꯤ ꯍꯦꯟꯅ ꯈꯔ ꯊꯨꯅ ꯋꯥ ꯉꯥꯡꯕ ꯃꯤꯁꯨ ꯌꯥꯎꯋꯤꯅꯦ
ꯊꯕꯛ ꯆꯠꯄ꯭ꯔꯥ ꯀꯔꯤ ꯇꯧꯔꯒ ꯂꯩꯕ꯭ꯔꯥ ꯑꯗꯨꯗꯤ ꯅꯪꯗꯤ
ꯑꯁ ꯑꯩꯈꯣꯏꯗꯤ ꯊꯕꯛ ꯂꯩꯇꯦꯗ ꯃꯤꯔꯦꯝꯅꯤꯗ
ꯑꯣ ꯆꯥꯛ ꯆꯥꯅꯤꯉꯥꯏꯗ ꯆꯥꯛ ꯆꯥꯅꯤꯡꯉꯥꯏ ꯈꯛꯇ ꯂꯩꯕ꯭ꯔꯣ ꯑꯗꯨꯗꯤ
ꯍꯣꯏ ꯆꯥꯛ ꯆꯥꯅꯤꯡꯉꯥꯏ ꯈꯛꯇꯅꯤ ꯑꯌꯨꯛ ꯍꯧꯒꯠꯂꯦ ꯊꯦꯡꯅ ꯍꯠꯂꯗꯤ
ꯑ ꯌꯥꯗꯦꯅꯦ ꯅꯪ ꯑꯗꯨꯗꯤ
ꯊꯦꯡꯅ ꯍꯧꯒꯠꯂꯅꯤ ꯑꯗꯨꯒ ꯕ꯭ꯔꯥꯁ ꯇꯧꯔꯗꯤ ꯆꯥꯛ ꯆꯥꯔꯅꯤ ꯑꯃꯨꯛꯀ ꯐꯃꯣꯡ ꯆꯥꯉꯅꯤ ꯇꯣꯝꯂꯅꯤ ꯑꯩꯈꯣꯏꯗꯤ ꯀꯩꯅꯣꯅꯤ ꯐꯃꯨꯡ
ꯅꯨꯄꯥꯁꯤꯡꯁꯨ ꯐꯃꯨꯡ ꯄꯥꯝꯕ ꯄꯥꯝꯕ꯭ꯔꯅꯦ
ꯑꯁ ꯐꯃꯨꯡ ꯄꯥꯝꯃꯦ ꯇꯧꯐꯝ ꯂꯩꯇꯕꯅꯦ
ꯑꯦ ꯑꯗꯨ ꯑꯣꯏꯔꯗꯤ ꯅꯨꯄꯤ ꯊꯤꯔꯒ ꯆꯦꯟꯈ꯭ꯔꯣꯀꯣ ꯅꯨꯄꯤꯤꯒꯤ ꯌꯝꯗ
ꯅꯨꯄꯤ ꯊꯤꯀ ꯔꯦꯗ
ꯍꯥꯥ
ꯃꯄꯤ ꯊꯤꯘ꯭ꯔꯦ
ꯑꯣ
ꯅꯨꯄꯤ ꯊꯤꯔꯗꯤ ꯊꯕꯛ ꯇꯧꯗꯅ
ꯑꯁ ꯊꯕꯛ ꯇꯧꯅꯤꯡꯗꯕꯅꯤꯅꯦ
ꯑ
ꯑꯩꯈꯣꯏꯗꯤ ꯅꯨꯄꯤꯅ ꯁꯨ ꯁꯨꯔꯦ ꯑꯁ ꯌꯥꯝ ꯋꯥꯈ꯭ꯔꯦꯗ ꯑꯩꯈꯣꯏ ꯅꯨꯄꯤꯗꯤ
ꯅꯨꯡꯁꯤꯗ꯭ꯔꯣ ꯑꯗꯨꯗꯤ ꯅꯪꯒꯤ ꯅꯨꯄꯤꯗꯣ
ꯑꯁ ꯑꯩꯒꯤ ꯅꯨꯄꯤꯗꯤ ꯅꯨꯡꯁꯤ ꯐꯖꯅ ꯅꯨꯡꯁꯤ ꯃꯥꯅ ꯈꯛꯇ ꯍꯥꯏꯕ ꯏꯟꯗꯕ ꯑꯩꯅꯒꯣ
ꯍꯥꯏ ꯊꯕꯛ ꯃꯇꯦꯡ ꯄꯥꯡꯕꯤꯌꯨꯗꯖꯥ ꯑꯗꯨꯗꯤ
ꯊꯕꯛꯁꯤ ꯃꯇꯦꯡꯗꯤ ꯄꯥꯡꯉꯤꯅ ꯆꯥꯛ ꯏꯟꯁꯥꯡꯒꯤ ꯃꯔꯛ ꯃꯔꯛꯇ ꯊꯣꯡꯕꯤꯏꯗ
ꯎꯝ
ꯊꯣꯡꯕ ꯍꯥꯏꯁꯤꯦ ꯏꯟꯖꯥꯡ ꯍꯥꯎꯕ ꯀꯨꯝꯕ ꯃꯇꯝꯗ
ꯑꯁ ꯅꯨꯄꯥꯁꯤꯡꯗꯤ ꯑꯗꯨ ꯈꯥꯛꯛꯇ ꯀꯣ ꯌꯦꯟꯁꯥꯡ ꯍꯥꯎꯕ ꯂꯩꯔꯑꯗꯤ ꯑꯃꯨꯛꯀ ꯊꯣꯡꯉꯦ ꯑꯣ ꯂꯩꯕ ꯃꯇꯝ ꯂꯩꯗꯕ ꯃꯇꯝꯗꯨꯗꯤ ꯊꯣꯡ ꯂꯩꯣꯏꯔꯨꯏ
ꯑꯁ ꯐꯥꯒꯤ ꯇꯧꯅꯤꯍ ꯑꯩ ꯊꯕꯛ ꯐꯥꯈ꯭ꯔꯖꯥꯠꯅꯤꯍ ꯌꯨꯝꯒ ꯋꯥꯏꯒ ꯁꯦꯠꯇꯨꯅ ꯑꯩꯁ
ꯑꯣ ꯑꯗꯨ ꯑꯣꯏꯔꯗꯤ ꯌꯥꯏꯅꯦ ꯑꯐꯕ ꯅꯨꯄꯥꯅꯤꯅꯦ
ꯑꯩꯈꯣꯏ ꯑꯩꯈꯣꯏ ꯅꯨꯄꯤꯐꯧ ꯑꯝꯇ ꯋꯥꯍꯟꯗꯦꯁꯤ
ꯑꯗꯨꯗꯤ ꯅꯪꯒꯤ ꯅꯨꯄꯤꯗꯤ ꯂꯩꯕꯥꯛ ꯐꯥꯕ ꯃꯥꯜꯂꯦꯅꯦ ꯑꯗꯨꯗꯤ
ꯆꯥꯛꯐꯥꯎ ꯑꯩ ꯑꯩꯒ ꯑꯁ ꯏꯟꯕꯤꯔꯦꯅꯤꯒꯗ
ꯑꯁ ꯍꯦꯟꯃꯟ꯭ꯔꯣ ꯑꯗꯨꯗꯤ
ꯁꯥ ꯏꯟ꯭ꯔꯖꯤ ꯁꯥ ꯗꯦꯃꯁꯤ
ꯊꯥꯖꯅꯤꯡꯉꯥꯏ ꯂꯩꯇ꯭ꯔꯦ ꯍꯦꯟꯃꯟꯈ꯭ꯔꯦ
ꯐꯥ ꯐꯥꯒꯤꯗꯎꯅꯦ ꯊꯥꯖ ꯑꯃꯅꯕꯎꯁꯦꯅꯪꯣ ꯀꯥꯏꯗꯅ
ꯍꯥꯥ
ꯅꯣꯛꯁꯤꯦꯟꯅ ꯐꯥꯒꯤ ꯇꯧꯅꯤꯅ ꯀꯥꯏꯗꯦꯅ
ꯎꯝ ꯀꯥꯏꯗꯦ ꯀꯥꯏꯗꯦ ꯄꯤꯒꯤꯁꯨ ꯍꯥꯏꯕ꯭ꯔꯣꯅꯦ
ꯑꯁ ꯀꯥꯏꯗꯒꯤ ꯋꯥ ꯍꯥꯏꯕꯗꯤ ꯈꯔ ꯅꯣꯛꯅꯤꯡꯉꯥꯏ ꯋꯥ ꯉꯥꯡꯗ꯭ꯔꯗꯤ ꯀꯗꯥꯏꯔꯤꯒꯦ
ꯎꯝ ꯎꯝ
ꯀꯗꯥꯏꯗ ꯂꯩꯕ꯭ꯔꯣ ꯐꯥꯝ ꯂꯤꯕ꯭ꯔꯣ ꯇꯣꯝ ꯂꯤꯕ꯭ꯔꯣ ꯅꯪ ꯅꯪꯗꯤ
ꯂꯦꯞꯄꯤꯅꯦ
ꯑꯁ ꯂꯦꯞꯂꯤꯕ ꯅꯨꯡꯉꯥꯏꯅ
ꯎꯝ
ꯅꯅꯥꯛꯇ ꯂꯥꯛꯀꯦ
ꯍꯥꯥ
ꯅꯅꯥꯥꯡꯇ ꯂꯥꯛꯀꯦ
ꯂꯥꯛꯑꯣꯅꯦ
ꯅꯊꯟꯗ ꯂꯩꯕꯁꯨ ꯋꯥꯅꯤꯗ ꯋꯥꯔꯤ ꯁꯥꯔꯒ ꯑꯗꯨꯝ ꯂꯥꯛ ꯂꯩꯕ ꯌꯥꯏꯅꯦ
ꯏꯊꯟꯗ ꯅꯠꯇꯦꯗ ꯃꯤ ꯌꯥꯝ ꯂꯩꯑꯦꯗ
ꯑꯣ ꯑꯁ ꯑꯩꯕꯨ ꯂꯥꯛꯍꯟꯅꯤꯡꯗꯕꯒꯤ ꯋꯥꯅꯤꯅꯦ ꯑꯗꯨꯗꯤ
ꯂꯥꯛꯔꯁꯨ ꯌꯥꯏ ꯂꯦꯞꯄ ꯃꯐꯝꯗꯤ ꯂꯩ
ꯍꯣꯏꯗ
ꯍꯧꯖꯤꯛꯀꯥꯟꯁꯦ ꯅꯨꯄꯥꯁꯦ ꯊꯕꯛ ꯁꯨꯗꯕ ꯃꯤ ꯌꯥꯝ__
ꯌꯥꯝꯃꯦꯍꯦ ꯊꯕꯛ ꯁꯨꯕ ꯍꯥꯏꯕ
ꯊꯕꯛ ꯁꯨꯗꯕ ꯃꯤ ꯌꯥꯝꯃꯤꯅꯥ ꯌꯥꯝꯃꯦꯕ ꯀꯣꯜ ꯇꯧꯔꯛꯄ ꯈꯨꯗꯤꯡ ꯊꯕꯛ ꯇꯧꯗꯦꯗ ꯑꯗꯨꯝ ꯇꯨꯝꯔꯒ ꯂꯩꯌꯦ ꯍꯥꯏꯌꯦ
ꯑꯦꯍ ꯑꯗꯨꯗꯤ ꯅꯪꯅ ꯇꯧ ꯅꯪꯅ ꯅꯪꯅ ꯇꯧꯕ ꯇꯥꯟꯖꯥꯗ ꯑꯣꯏꯔꯝꯃꯅꯤ ꯀꯩꯅꯣ
ꯈꯪꯗꯦ
ꯃꯤ ꯃꯤ ꯂꯣꯏꯃꯅ ꯈꯨ ꯈꯨꯨꯗꯤꯡꯃꯛꯇꯤ ꯆꯤꯟꯅꯔꯤꯕ ꯉꯥꯛꯇꯅꯤ ꯑꯩꯈꯣꯏꯁꯨ ꯑꯗꯨꯝ ꯆꯤꯜꯂꯤꯗ ꯍꯧꯖꯤꯛ ꯉꯥꯏꯍꯥꯛ ꯆꯥꯛꯆꯥ ꯇꯣꯛꯄꯒꯤ ꯑꯗꯨꯝ ꯉꯥꯏꯍꯥꯛꯇꯪ ꯀꯩꯅꯣ ꯇꯧꯁꯦꯅ ꯂꯩꯕꯒꯤ ꯋꯥꯅꯦꯕ
ꯑꯣ ꯆꯤꯡꯗ ꯂꯩꯕ꯭ꯔꯥ ꯑꯗꯨꯗꯤ
ꯑꯩ ꯆꯤꯡ ꯂꯩꯇꯦ
ꯇꯝꯄꯥꯛ ꯇꯔꯥ
ꯇꯝꯄꯥꯛꯇ
ꯇꯝꯄꯥꯛꯇ ꯂꯩꯕꯗꯤ ꯅꯨꯡꯉꯥꯏꯔꯅꯤꯅꯦ
ꯂꯩꯕ ꯅꯨꯡꯉꯥꯏꯇꯦꯗ ꯈꯨꯟꯗꯅꯗꯤ ꯅꯨꯡꯉꯥꯏꯕ ꯍꯦꯜꯂꯦꯗ
ꯈꯨꯟꯗ ꯆꯠꯇ꯭ꯔꯣ ꯂꯧꯒꯨꯝꯕ ꯁꯨꯅꯤꯡ ꯊꯕꯛ ꯇꯧꯅꯤꯡꯉꯥꯏ
ꯂꯧꯃꯛꯇꯤ ꯆꯠꯇꯔꯦ ꯍꯥꯏꯗ ꯍꯥꯏꯕꯗꯤ ꯇꯝꯄꯥꯛꯇ ꯂꯩꯕꯅꯤꯅ
ꯑꯗꯨ ꯈꯨꯟꯗꯗꯤ ꯂꯧꯒꯨꯝꯕ ꯇꯧꯗꯦ ꯊꯕꯛ ꯇꯧꯗꯦ
ꯇꯧꯋꯤ ꯇꯧꯋꯤ ꯀꯃꯥꯏꯅ ꯇꯧꯔꯣꯏꯗꯕꯣ ꯑꯁ ꯑꯗꯨ ꯇꯧꯗ꯭ꯔꯗꯤ ꯆꯥꯛ ꯆꯥꯗ꯭ꯔꯦꯅ ꯆꯥꯛ ꯐꯪ ꯀꯗꯥꯏ ꯐꯪꯉꯅꯤ
ꯑꯗꯨ ꯌꯨꯝꯗ ꯆꯠꯂꯒ ꯃꯇꯦꯡ ꯄꯥꯡꯕꯤꯕ ꯌꯥꯗ꯭ꯔꯅꯦ
ꯑꯩꯅ ꯊꯕꯛ ꯂꯩꯕ ꯑꯁꯤꯗ
ꯑꯣ
ꯑꯗꯨꯒꯤꯅꯤꯗ ꯌꯨꯝꯗꯗꯤ ꯂꯩꯕ ꯄꯨꯟꯕꯗꯤ ꯌꯥꯗ꯭ꯔꯦꯗ
ꯑꯣꯀꯦ ꯑꯣꯀꯦ ꯇꯣꯉꯥꯟ ꯇꯣꯉꯥꯟ ꯆꯥꯔꯦ ꯍꯥꯏꯔꯣ ꯅꯨꯄꯤ ꯊꯤꯕꯒꯤ
ꯅꯨꯄꯤꯁꯦ ꯑꯩꯁꯦ ꯄꯥꯈꯪ ꯑꯣꯏꯅ ꯌꯨꯝ ꯇꯣꯡꯉꯥꯟ ꯊꯣꯛꯈ꯭ꯔꯕ
ꯑꯣ
ꯌꯨꯝ ꯇꯉꯥꯟꯅ ꯑꯣꯟ ꯊꯣꯛꯈ꯭ꯔꯦ ꯅꯨꯄꯤ ꯊꯤꯕ ꯈꯛꯇꯅ ꯌꯨꯝ ꯇꯣꯉꯥꯟꯅ ꯂꯩꯌꯦ ꯍꯥꯏꯕꯒꯤ ꯂꯩꯇꯦꯗ
ꯑꯗꯨꯗꯤ ꯅꯪ ꯑꯥꯗ ꯂꯩꯔꯗꯤ ꯚꯔꯥ ꯅꯤꯗꯅ
ꯑꯩ ꯌꯨꯝꯗ ꯂꯩꯔꯁꯨ ꯆꯠꯂꯁꯨ ꯇꯣꯉꯥꯟꯅ ꯆꯥꯏꯗ ꯆꯥꯛ ꯊꯣꯡ ꯉꯇꯗ ꯑꯩ ꯑꯩꯈꯣꯏ ꯏꯕꯥꯏ ꯑꯃꯒ ꯆꯥꯃꯤꯟꯅꯗꯦꯕ
ꯑꯗꯨꯗꯤ ꯅꯪꯗꯤ ꯀꯔꯤ ꯀꯔꯤ ꯀꯔꯤ ꯅꯨꯄꯥꯅꯅꯦ
ꯍꯥꯏ ꯂꯩꯗꯅ ꯑꯩꯅ ꯏꯊꯟꯇ ꯃꯣꯏꯒꯤ ꯃꯇꯦꯡ ꯂꯧꯗꯕꯅꯤꯗ
ꯑꯣ ꯅꯊꯟꯗ ꯍꯤꯡꯖꯒꯦ ꯍꯥꯏꯅ ꯊꯕꯛ ꯁꯨꯔꯤꯔꯣ ꯑꯗꯨꯗꯤ
ꯍꯩ ꯑꯩꯈꯣꯏ ꯏꯄꯥ ꯏꯃꯥꯡꯒꯤꯁꯨ ꯃꯇꯦꯡ ꯇꯧꯏꯍꯦ ꯃꯣꯏꯒꯤꯗꯃꯛꯅꯤ ꯀꯩꯅꯣ ꯑꯩꯅ ꯁꯨꯔꯤꯕ ꯇꯧꯔꯤꯕꯁꯤ ꯃꯣꯏꯕꯨ ꯅꯨꯡꯉꯥꯏꯅ ꯊꯝꯗꯔꯗꯤ ꯀꯗꯥꯏ
ꯆꯥꯛ ꯀꯔꯤ ꯃꯊꯦꯜ ꯆꯥꯔꯦ ꯉꯁꯤꯗꯤ
ꯉꯁꯤꯁꯦ
ꯍꯥꯥ
ꯃꯈꯣꯡ ꯃꯈꯣꯡ ꯃꯔꯤ ꯆꯥꯏ
ꯑꯣ
ꯍꯣꯏ
ꯑꯣꯛ ꯃꯔꯤꯟ ꯍꯥꯏꯕ
ꯃꯈꯣꯡ ꯃꯔꯤ ꯃꯈꯣꯡ ꯃꯔꯤ ꯅꯪ ꯅ ꯍꯥꯏꯕꯗ ꯆꯣꯡꯅꯩꯅꯦ ꯑꯗꯨꯒ ꯃꯁꯥ ꯑꯆꯥꯥꯏꯅꯤ ꯃꯈꯣꯡ ꯃꯔꯤ ꯍꯥꯏꯕ
ꯍꯥꯎꯕ꯭ꯔꯣꯗꯣ
ꯍꯥꯎꯣꯏ ꯍꯣꯏ
ꯃꯊꯟꯗ ꯆꯥꯕꯕꯨ ꯍꯥꯎꯕ꯭ꯔꯣꯅꯦ
ꯑꯁ ꯏꯊꯟꯗ ꯆꯥ ꯑꯗꯩ ꯀꯅꯥꯡꯒ ꯆꯥꯔꯒꯗꯤ ꯃꯤꯁꯨ ꯂꯩꯗꯅ ꯂꯥꯎ ꯂꯥꯛꯥꯎꯎꯅ ꯁꯥ ꯁꯔ ꯆꯥ ꯅꯤꯡꯉ
ꯆꯠꯃꯤꯟꯅꯕ ꯌꯥꯏꯅ ꯃꯤ ꯂꯩꯃꯤꯟꯅꯕ ꯈꯨꯗꯤꯡ ꯍ
ꯑꯁ ꯑꯩꯗꯤ ꯃꯤ ꯂꯩꯗꯣꯏꯅꯤ ꯃꯤ ꯀꯅꯥꯁꯨ ꯂꯩꯗꯣꯏꯅꯤ
ꯏꯁ
ꯏꯊꯟꯗ ꯂꯩꯕꯕꯨ
ꯄ꯭ꯔꯤꯊꯤꯕꯤꯗ ꯃꯤ ꯌꯥꯝ ꯂꯩꯔꯤꯕꯁꯤꯕꯨ ꯃꯤ ꯀꯅꯥꯁꯨ ꯂꯩꯇꯦ ꯍꯥꯏꯅꯦ
ꯃꯤ ꯂꯩꯇꯦ ꯍꯥꯏꯕ ꯃꯔꯝꯗꯤ ꯑꯩꯒꯤ ꯌꯨꯝꯗꯤ ꯏꯊꯟꯗ ꯂꯩꯔꯤꯗꯅ
ꯑꯣ ꯌꯨꯝ ꯃꯅꯥꯛꯇ ꯂꯩꯃꯤꯟꯅꯕ ꯂꯩꯇꯦ
ꯂꯩ ꯂꯩꯕꯨꯗꯤ ꯍꯥꯏꯕꯗꯤ ꯈꯨꯟꯒꯗꯤ ꯃꯥꯟꯅꯗꯦ ꯀꯩꯅꯣ ꯈꯪꯅꯕ ꯂꯩꯕꯁꯨ ꯂꯩꯇꯦ ꯑ ꯀꯩꯅꯣ ꯇꯧꯗꯦ
ꯍꯥꯏꯕꯗꯤ ꯀꯩꯅꯣ ꯑꯣꯏꯕꯅꯤꯅꯀꯣ ꯌꯨꯝꯗꯨ ꯈꯨꯟꯃꯛ ꯅꯠꯇꯕꯅꯤꯅ ꯑꯩꯈꯣꯏꯅ ꯈꯪꯅꯕ ꯀꯩꯅꯣ ꯇꯧꯕ ꯈꯔꯗꯤ ꯋꯥꯠꯂꯦꯗꯅ ꯈꯨꯟꯃꯛꯀ ꯈꯨꯟꯃꯛ ꯉꯠꯇꯕꯒꯗꯤ
ꯇꯥꯔꯦ ꯒ꯭ꯌꯥꯟ ꯇꯥꯔꯦ ꯅꯪ ꯍꯥꯏꯕꯗꯣ ꯑꯩ
ꯂꯣꯟꯁꯦ ꯈꯔꯗꯤ ꯈꯣꯏꯕ ꯇꯥꯕꯅꯤꯅꯦ ꯈꯣꯏ ꯏꯁꯥꯒꯤ ꯂꯣꯟ ꯅꯠꯇꯕꯅꯤꯅ ꯀꯣ
ꯍꯣꯏꯅꯦ ꯆꯨꯝꯃꯤꯅꯦ
ꯄꯨꯔꯥ ꯒ꯭ꯌꯥꯟ ꯇꯥꯅꯤꯡꯉꯥꯏꯁꯨ ꯍꯥꯥꯏ ꯍ ꯍ ꯍ ꯒ꯭ꯌꯥꯟ ꯇꯥꯅꯤꯡꯉꯥꯏꯁꯨ ꯍ ꯍ ꯍꯥꯏꯕ ꯉꯝ
ꯃꯤ ꯂꯣꯏꯅꯃꯛꯅꯦ ꯑꯗꯨꯃꯥꯏꯅ ꯉꯥꯡꯅꯔꯤꯁꯦ ꯑꯩꯁꯨꯅꯦ